ꯑꯣ ꯖꯤꯛ ꯇꯥꯔꯕꯣ ꯏꯕꯦꯝꯃ ꯑꯣ ꯑꯣ ꯇꯥꯈ꯭ꯔꯦ ꯍꯧ ꯖꯤꯛꯇꯤ ꯏꯕꯦꯝ ꯃꯥꯁꯦ ꯆꯥꯛ ꯆꯥꯗꯕ꯭ꯔ ꯈꯪꯗꯦ ꯃꯈꯣꯟꯁꯤ
ꯆꯥꯛꯄꯨꯗꯤ ꯆꯥꯏꯌꯦ ꯑꯗꯣ ꯅꯦꯠꯋꯥꯛ ꯁꯦ ꯈꯔ ꯅꯨꯡꯉꯥꯏꯇꯦꯕ ꯀꯣ ꯑꯣ ꯑꯗꯨꯒꯤꯅꯦ ꯇꯥꯕ꯭ꯔ ꯍꯧꯖꯤꯛꯇꯤ ꯍꯣꯏ ꯇꯥꯔꯦ ꯈꯪꯇ꯭ꯔꯤꯛ ꯈꯪꯗꯅ ꯇꯥꯔꯦ ꯏꯕꯦꯝꯃ
ꯑꯣ
ꯍꯟꯗꯛꯁꯦ ꯅꯨꯡꯉꯥꯏꯇꯦꯕꯀꯣ ꯉꯔꯥꯡꯗꯒꯤ ꯑꯣ ꯑꯗꯨꯒꯤ ꯀꫭꯜ ꯇꯧꯕ ꯌꯥꯗ꯭ꯔꯦ ꯑꯩ ꯅꯪꯗꯤ ꯆꯥꯛ ꯆꯥꯔꯕ꯭ꯔꫭ ꯍꫭꯏ ꯆꯥꯛ ꯆꯥꯔꯦ ꯑꯩꯗꯤ
ꯀꯩ ꯑꯦꯟꯁꯥꯡ
ꯑꯁ ꯆꯝꯐꯨꯠ ꯆꯥꯈ꯭ꯔꯦꯗ ꯉꯁꯤꯗꯤ ꯅꯪꯅ ꯁꯧꯒ꯭ꯔꯤ ꯍꯥꯎꯕꯅꯦ ꯁꯧꯒꯔꯤꯗꯣ ꯆꯥꯕ ꯂꯣꯏꯔꯕꯅꯤ ꯑꯗꯨꯝ ꯆꯝꯐꯨꯠ ꯑꯣꯏꯅ ꯆꯥꯔꯦ ꯉꯁꯤꯗꯤ ꯑꯁ ꯅꯨꯡꯉꯥꯏꯔꯦꯍꯦ ꯌꯥꯝ ꯍꯥꯎꯕꯅꯤꯅ ꯑꯁ ꯌꯣꯠꯄꯗꯤ ꯈꯥꯔ ꯌꯣꯠꯄꯗꯤ ꯈꯥꯔ ꯋꯥꯔꯦꯅꯦꯍꯦ ꯌꯣꯠ ꯊꯥꯕ ꯃꯇꯝꯁꯦ ꯈꯥꯔ ꯀꯨꯏꯕꯀꯣ ꯃꯇꯝꯗꯣ ꯌꯣꯠꯄꯗꯣ ꯊꯨꯗꫭꯏꯅꯦ ꯍꯣꯏ ꯇꯨꯝꯕ ꯍꯦꯛꯇ ꯌꯣꯠꯊꯕꯒ ꯇꯨꯝꯕꯅ ꯍꯥꯟꯅ ꯑ ꯍꯥꯟꯅ ꯂꯣꯏꯈꯤꯕ ꯋꯥꯅꯤꯗ ꯑꯗꯨꯁꯨ ꯐꯥꯏꯅꯦ ꯑꯩꯗꯤ ꯉꯁꯤ ꯌꯦꯟ ꯊꯣꯡꯕ ꯆꯥꯏ ꯑꯁ ꯉꯁꯤꯗꯤ ꯅꯪ ꯉꯁꯤꯗꯤ ꯅꯪ ꯑꯃꯨꯛꯀ ꯍꯥꯎꯈ꯭ꯔꯦꯅꯦ ꯑꯗꯨꯗꯤ
ꯑꯁ ꯑꯩ ꯉꯁꯤ ꯍꯥꯎꯈ꯭ꯔꯦ ꯍꯥꯎꯈ꯭ꯔꯦ
ꯍꯥꯎꯈ꯭ꯔꯦ
ꯑꯗꯣ
ꯇꯞ ꯇꯥꯏꯅ ꯆꯥꯔꯝꯒꯅꯤ ꯉꯁꯤꯗꯤ ꯑꯩ ꯈꯪꯉꯤꯕꯣ
ꯇꯞꯇꯥꯥꯅꯗꯤ ꯆꯥꯗꯦꯗ ꯈꯤꯇꯪ ꯈꯤꯇꯪ ꯌꯥꯝꯅ ꯆꯥꯕ ꯌꯥꯗꯦ
ꯁꯧꯒ꯭ꯔꯤꯗꯒꯤꯗꯤ ꯍꯦꯟꯅ ꯍꯥꯎꯔꯝꯅꯤꯗ ꯀꯩꯅꯣ ꯌꯦꯟꯗꯨꯅꯗꯤ
ꯎꯝ ꯁꯧꯒ꯭ꯔꯤ ꯁꯧꯒ꯭ꯔꯤꯗꯒꯤꯗꯤ ꯍꯦꯟꯅ ꯍꯥꯋꯦ ꯑꯗꯨꯝ ꯁꯥ ꯁꯥꯅꯤꯅ ꯁꯥꯅꯤꯅ ꯍꯥꯎꯋꯦꯕ ꯑꯗꯨꯕꯨ ꯁꯧꯒ꯭ꯔꯤꯗꯤ
ꯁꯤꯁꯨ ꯍꯥꯎꯋꯦ
ꯀꯅꯥꯅ ꯍꯥꯎꯗꯦ ꯍꯥꯏꯕ꯭ꯔꯣ ꯅꯪꯕꯨ ꯅꯪꯗꯤ ꯌꫭꯠꯄ ꯌꯥꯗꯦ ꯍꯥꯏꯕꯗꯥꯏ ꯑꯦ ꯑꯩ ꯁꯪꯒ꯭ꯔꯤꯁꯨ ꯂꫭꯠ ꯌꯣꯠꯄ ꯌꯥꯏ ꯑꯗꯣ ꯂꯩꯇ꯭ꯔꯦ ꯅꯍꯥꯟ ꯑꯩꯅ ꯇꯞ ꯇꯥꯏꯅ ꯊꯤꯔꯒ ꯂꯣꯏ ꯅꯃꯛ ꯆꯥꯊꯣꯛꯈ꯭ꯔꯦ ꯍꯧꯖꯤꯛꯇꯤ ꯂꯩꯇ꯭ꯔꯦ
ꯀꯩꯗꯧꯔꯤꯒꯦ ꯑꯁ ꯒ꯭ꯔꯥꯎꯟꯗ ꯂꯝꯄꯥꯛꯇ ꯅꯨꯡꯁꯤꯠ ꯑꯁꯦꯡꯕ ꯂꯧꯔꯤ ꯌꯥꯝ ꯃꯆꯥ ꯀꯣꯛꯁꯦ ꯀꯔꯤ ꯊꯣꯛꯄ꯭ꯔꯥ ꯍꯥꯏꯅ ꯈꯜꯂꯤꯕꯅꯦ
ꯌꯥꯝ ꯅꯨꯉꯥꯥꯅꯦ ꯗꯨꯗꯤ ꯁꯥꯔ ꯑꫭꯜ
ꯁꯥꯕꯒꯤꯅꯦ ꯍꯧꯖꯤꯛꯇꯤ ꯂꯝꯄꯥꯛꯇ ꯐꯝꯃꯤꯁꯦ
ꯍꯣꯏ ꯁꯥꯏ ꯉꯥꯁꯤ ꯌꯥꯝꯁꯥꯏ
ꯅꯪꯗꯤ ꯀꯩꯗꯧꯔꯤꯔꯣ ꯑꯩꯁꯨ ꯐꯝꯕꯁꯦ ꯂꯦꯞꯄꯤꯒꯦ ꯇꯧꯔꯤꯅꯦ ꯁꯥꯕꯁꯤꯗ
ꯗꯥ
ꯍꯥꯥ ꯃꯅꯨꯡꯗꯒꯤ ꯃꯥꯄꯥꯟ ꯊꯣꯛꯄꯗꯒꯤ ꯁꯥꯃꯟꯗꯣ ꯐꯦꯟ ꯍꯦꯛ ꯊꯥꯗꯣꯛꯑꯣ ꯀꯩꯅꯣ
ꯐꯦꯟꯁꯨ ꯊꯥ ꯐꯦꯟꯁꯨ ꯊꯥꯔꯒ ꯂꯩꯕꯅꯦ ꯁꯥꯃꯟꯕꯗꯣ ꯂꯩꯏꯕ ꯌꯥꯗꯦ
ꯍꯨꯃꯥꯡꯁꯤꯅ ꯏꯔꯨꯒꯨꯝꯅ ꯊꯣꯛꯂꯕꯅꯤꯅꯦ ꯑꯩꯗꯤ
ꯍꯣꯏ ꯍꯣꯏ ꯍꯣꯏ ꯏꯔꯨꯖꯕ ꯂꯣꯏꯔ ꯑꯗꯨꯅꯦ ꯍꯥꯏꯕꯗꯤ ꯍꯨꯃꯥꯡꯗꯣ ꯏꯔꯨꯕꯒꯨꯝꯅ ꯅꯣꯡ ꯇꯥꯕꯒꯨꯝꯅ ꯇꯥꯔꯝꯅꯤꯕ ꯍꯛꯆꯥꯡꯗ ꯇꯥꯌꯦ ꯇꯥꯌꯦ ꯍꯣꯏ ꯑꯁꯦꯡꯕ ꯁꯥꯕꯅꯤꯅ
ꯍꯨꯃꯥꯡꯁꯨ ꯌꯥꯝ ꯊꯣꯛꯑꯦ ꯍꯨꯃꯥꯡꯁꯤꯁꯨ ꯅꯝꯊꯤꯕꯅꯦ ꯍꯨꯃꯥꯡ ꯁꯤꯁꯨ ꯍꯦꯛ ꯍꯛꯇ ꯐꯤꯔꯣꯟꯒꯁꯤ ꯅꯝꯊꯤꯕꯁꯤꯅꯥꯕ ꯑꯗꯨꯅꯦ ꯅꯝꯊꯤꯕꯅꯦ ꯆꯨꯝꯃꯦ ꯆꯨꯝꯃꯦ ꯑꯗꯣ ꯅꯨꯡꯇꯤꯒꯤ ꯐꯤ ꯁꯨꯗꯣꯏꯅꯦ ꯅꯨꯡꯇꯤꯒꯤ ꯁꯨ ꯁꯨꯗꯕꯤ ꯁꯦꯠꯂꯗꯤ ꯂꫭꯏꯔꯦꯍꯦ ꯑꯩꯗꯤ ꯐꯤꯔꯣꯟ ꯍꯦꯛꯇ ꯇꫭꯡꯉꯥꯟ ꯇ꯭ꯔꯦꯟ ꯌꯥꯎꯅꯦꯍꯦ ꯅꯣꯡꯃꯁꯦ ꯄꯤꯕꯗꯣ ꯃꯇꯦꯠꯇꯨ ꯆꯦꯟꯖ ꯇꯧꯕꯅꯦꯍꯦ ꯍꯦꯛꯇ ꯅꯠꯇꯦꯗꯨ ꯑꯗꯨꯗꯗꯤ ꯆꯦꯟꯖ ꯇꯧꯕꯅꯦꯍꯦ ꯍꯦꯛꯇ ꯇꯧꯗ꯭ꯔꯦꯍꯦ ꯑꯃꯨꯛ ꯍꯞꯇꯥ ꯌꯧꯕ ꯃꯇꯝꯗ ꯍꯦꯛꯇ ꯋꯥꯁꯤꯡ ꯃꯦꯆꯤꯟꯗ ꯊꯥꯗꯔ ꯂꯣꯏꯔꯦ
ꯆꯨꯝꯃꯦ ꯗꯨꯕꯨꯁꯨ ꯀꯣ ꯋꯥꯁꯤꯡ ꯃꯦꯁꯤꯟꯗ ꯐꯤꯔꯣꯜ ꯁꯨꯕꯁꯨ ꯐꯠꯇꯕꯅꯦ
ꯑꯩ ꯐꯤꯔꯣꯟꯗꯤ ꯈꯔ ꯁꯨꯏ ꯑꯦ ꯎꯝ ꯁꯣꯛꯄꯥꯅꯦ ꯁꯣꯛꯄꯥꯅꯦ ꯈꯨꯠ ꯂꯩꯔꯤꯁꯤꯗꯤ ꯅꯪ ꯈꯨꯠꯅ ꯁꯨꯗꯣꯏꯅꯦ ꯑꯩꯗꯤ ꯈꯨꯠꯅ ꯁꯨꯕꯅꯦ ꯈꯨꯠꯅ ꯐꯖꯅ ꯁꯨꯔꯕ
ꯑꯥ
ꯀꯟꯅ ꯁꯨꯕ ꯅꯠꯇꯦ ꯐꯖꯅ ꯁꯨꯕꯅꯦꯕ
ꯅꯥꯟꯅꯀꯣ
ꯑꯥ
ꯐꯤꯔꯣꯜ ꯁꯨꯕꯕꯨ ꯃꯣꯠꯂ ꯃꯣꯠꯅ ꯁꯨꯕ ꯌꯥꯕ꯭ꯔꯅꯦ
ꯐꯖꯅ ꯐꯝꯙꯔꯒ ꯍꯥ ꯍꯣꯏ ꯑꯁꯦꯡꯕ ꯅꯪ ꯐꯥꯟ ꯊꯝꯔꯒꯀꯣ ꯐꯝꯔꯒ ꯁꯨꯒ ꯑꯗꯣ ꯀ꯭ꯋꯥ ꯑꯃ ꯁꯥꯏ ꯀ꯭ꯋꯥꯗꯤ ꯃꯁꯥꯏꯗ꯭ꯔꯣ ꯑꯗꯨ ꯍꯦꯛ ꯁꯨꯕ ꯃꯇꯝꯗ
ꯑ ꯑꯗꯨꯗꯤ ꯆꯥꯗꯔꯦ ꯑꯩ ꯃꯁꯛꯐꯥꯎ ꯈꯪ
ꯑꯦ ꯍꯦꯛ ꯏꯃꯥꯅ ꯄꯣꯛꯄꯗꯒꯤ ꯍꯦꯛꯇ ꯇꯥꯡꯂꯛꯇ꯭ꯔꯤ ꯍꯥꯏꯕꯗꯣ ꯍꫭꯏ ꯏꯃꯥꯅꯍꯦꯛ ꯄꫭꯛꯄꯤꯕꯗꯒꯤ ꯍꯥꯏ ꯂꯩꯔꯦ
ꯁꯥꯕ ꯃꯇꯝꯗ ꯄꯥꯟꯖꯔꯁꯨ ꯅꯨꯡꯉꯥꯏꯇꯦꯗꯣ
ꯑꯗꯣ ꯀꯞꯂꯣ ꯀꯞ ꯀꯞ ꯀꯞꯄ꯭ꯔꯣ ꯁꯥꯃꯜꯂꯦ ꯍꯥꯏꯔ ꯑꯗꯨꯝ ꯀꯥꯞꯄꯨꯔꯣ ꯑꯗꯨꯗꯤ ꯀꯞꯄꯦ ꯀꯞꯂꯁꯨ ꯀꯞꯂꯒ ꯑꯗꯨꯝ ꯎꯄꯥꯏ ꯂꯩꯇ ꯂꯩꯇꯝꯅꯤꯗ ꯑꯗꯨꯁꯨ ꯀꯞꯂꯁꯨ ꯑꯃꯨꯛꯀ
ꯀꯩ ꯅꯨꯡꯗꯥꯡ
ꯑꯆꯝꯕ ꯊꯣꯡꯉꯒꯥ ꯆꯥꯎꯀꯣ ꯍꯥꯎꯕꯅꯦ ꯚꯥꯔꯤꯗ ꯍꯥꯎꯕꯅꯦ ꯁꯧꯒ꯭ꯔꯤꯒ ꯀꯣ
ꯑꯥ
ꯍꯋꯥꯢ ꯑ ꯍꯋꯥꯏ ꯑꯁꯥꯡꯕꯒ ꯊꯣꯡꯉꯒ ꯆꯥꯎꯀꯣ ꯀꯥꯡꯁꯣꯏ ꯊꯣꯡꯉꯒ ꯆꯥꯎ
ꯁꯧꯒ꯭ꯔꯤ ꯂꯣꯏꯒ꯭ꯔꯦ ꯍꯥꯏꯔ ꯀꯩꯅꯣ ꯇꯥꯗꯕꯖꯥꯠꯅꯤ ꯉꯁꯥꯏ ꯍꯥꯏꯔꯤꯗꯣ ꯑꯩ ꯍꯩꯅꯤꯡꯉꯥꯏ ꯁꯔꯨꯛ ꯇꯞꯇꯥꯢꯅ ꯆꯥꯊꯣꯛꯈ꯭ꯔꯦ ꯍꯥꯏꯔꯒ ꯂꯩꯇ꯭ꯔꯦ ꯄꯥꯝꯕꯤꯒ ꯂꯩꯇ꯭ꯔꯦꯗ ꯍꯧꯖꯤꯛ ꯑꯝꯕꯧ ꯂꯩꯇ꯭ꯔꯦ
ꯆꯥꯃꯟꯕꯗꯨꯒꯤ
ꯁꯧꯒ꯭ꯔꯤ ꯁꯧꯒ꯭ꯔꯤ ꯄꯥꯝꯕꯤ ꯍꯥꯏꯕ ꯎꯗ꯭ꯔꯦꯁꯤ ꯑꯩ ꯑꯩ ꯅꯪ ꯍꯥꯏꯕꯗꯒꯤ ꯊꯤꯒꯠ ꯊꯤꯒꯠꯂꯒꯀꯣ
ꯑꯗꯨꯑꯣꯢꯁꯨ ꯑꯁ ꯑꯩ ꯊꯥꯔꯛꯀꯦ ꯊꯥꯔꯛꯀꯦ ꯁꯧꯒ꯭ꯔꯤ ꯑꯇꯩꯗꯤ ꯊꯥꯔꯣꯏ ꯑꯩ ꯁꯧꯒ꯭ꯔꯤ ꯈꯛꯇꯪ ꯊꯥꯕꯤꯒꯦꯀꯣ
ꯀꯣ ꯍꯣꯏ ꯁꯧꯒ꯭ꯔꯤ ꯈꯛ ꯊꯥꯔꯛꯎꯁꯦ ꯌꯥꯢꯗ ꯑꯗꯨꯝ ꯑꯣ ꯌꯥꯥꯏꯅ ꯑꯗꯨ ꯑꯀꯪꯕꯁꯨ ꯑꯣꯏ ꯑꯀꯪꯕꯁꯨ ꯌꯥꯏꯀꯣ ꯊꯥꯔꯛꯄꯗꯣ ꯑꯧ ꯑꯀꯪꯕꯁꯨ ꯊꯥꯔꯛꯂꯒꯦ ꯀꯪꯕꯗꯣ ꯑꯝꯇꯪ ꯁꯨꯔꯒ ꯑꯝꯇꯪ ꯆꯥꯁꯤꯔ ꯈꯟ ꯈꯜꯂꯤꯃꯤꯅꯦ
ꯑꯥ
ꯍꯥꯏꯗꯤ ꯍꯥꯏꯕ ꯋꯥꯅꯦ ꯑꯗꯨꯕꯨ ꯁꯧꯒ꯭ꯔꯤꯁꯤꯁꯨ ꯑꯁ ꯅꯍꯥꯟ ꯇꯞ ꯇꯥꯏꯅ ꯆꯥꯔꯨꯕꯗꯣ
ꯊꯨ ꯊꯨ ꯊꯨ ꯊꯨꯅ ꯆꯥꯛ ꯂꯥꯝꯂꯛꯄꯁꯤꯅꯕ ꯍꯦꯛꯇ
ꯁꯧꯒ꯭ꯔꯤ ꯆꯥꯕꯁꯤꯗꯤ ꯀꯣ ꯍꯦꯛꯇ ꯉꯥꯛꯇꯪꯗ ꯍꯤꯞꯔꯨꯒꯦꯅ ꯍꯤꯞꯔꯨꯕ ꯃꯇꯝꯗ ꯍꯦꯛꯇ ꯍꯦꯛ ꯍꯧꯒꯠꯂꯛꯄꯗ ꯆꯥꯛ ꯂꯥꯝꯕ ꯂꯥꯝꯂꯛꯄꯁꯤꯅꯕ
ꯌꯥꯝ ꯌꯥꯝꯅ ꯆꯥꯎꯅ ꯑꯗꯨ ꯑꯣꯏꯔꯗꯤ ꯆꯥꯛꯇꯣ
ꯁꯥꯛꯀꯁꯨ ꯁꯧꯒ꯭ꯔꯤ ꯃꯂꯛꯔꯦꯅꯦ ꯁꯤ ꯆꯥꯃꯟꯗꯅ
ꯁꯧꯒ꯭ꯔꯤ ꯃꯥꯜꯂꯗꯤ ꯅꯁꯛꯇꯣ ꯌꯥꯝ ꯐꯖꯔꯝꯅꯤꯌꯦ ꯑꯗꯨꯅꯦ ꯐꯖ ꯈꯠꯂꯛꯏ ꯍꯥꯏꯔꯒ ꯀꯩꯅꯣ ꯁꯧꯒ꯭ꯔꯤ ꯃꯂꯑꯦꯗ ꯑꯣ ꯑꯗꯨꯅꯦ
ꯁꯧꯒ꯭ꯔꯤꯖꯨ ꯍꯥꯎꯕꯅꯤ ꯑꯗꯨꯅꯦ ꯀꯪ ꯀꯪꯈꯠꯂꯛꯄꯁꯤꯅ ꯍꯦꯛ ꯁꯔꯨꯗꯣ ꯑꯣꯏꯗꯧ ꯃꯥꯜꯂꯦ ꯑꯣꯢ ꯑꯣꯏꯒꯗꯧꯔꯦꯅꯦ
ꯀꯪꯕ ꯒꯁꯦ ꯅꯣꯢꯅꯗꯤ
ꯁꯧꯒ꯭ꯔꯤ ꯆꯠ ꯃꯟꯕ꯭ꯔ ꯅꯣꯏꯗꯤ ꯃꯄꯥꯟꯗ ꯂꯩꯝꯅꯤꯅ ꯏꯪꯕꯅꯦ ꯁꯥꯕꯗꯣ ꯈꯔ ꯅꯨꯡꯉꯥꯏꯔꯝꯅꯤꯅ ꯏꯡꯉꯝꯅꯤꯅ ꯅꯨꯡꯉꯥꯏꯌꯦ
ꯑꯥꯝ
ꯃꯄꯥꯟꯗ ꯐꯝꯔꯒ ꯁꯤ ꯅꯨꯡꯁꯤꯠ ꯒꯤꯔꯤ ꯒꯤꯔꯤ ꯍꯨꯝꯂꯛꯄꯗꯣ ꯏꯡꯅ
ꯑꯥ
ꯑꯗꯨꯒ ꯒ꯭ꯌꯥꯟ ꯀꯣꯛ ꯃꯀꯛ ꯃꯆꯥꯖꯤꯗ ꯒ꯭ꯌꯥꯟ ꯖꯥꯠ ꯖꯥꯠꯒ꯭ꯔꯦ ꯁꯤ ꯌꯦ ꯅꯨꯡꯁꯤꯠ ꯂꯥꯛꯄꯗ ꯅꯨꯉꯥꯢꯔꯝꯅꯤ ꯅꯨꯉꯥꯢꯔꯝꯅꯤ ꯑꯗꯣ ꯐꯖꯔꯕ ꯂꯝꯄꯥꯛꯁꯤ ꯌꯦꯡꯈꯥꯏꯔꯒꯀꯣ ꯎꯄꯥꯟꯕꯤ ꯎꯄꯥꯟꯕꯤꯒꯨꯝꯕ ꯅꯨꯉꯥꯢꯕꯅꯦ ꯑꯖꯁ ꯅꯨꯉꯥꯢꯌꯦ ꯈꯣꯏꯗꯤ ꯀꯗꯥꯏꯗꯒꯤ ꯃꯄꯥꯟ ꯊꯣꯛꯗꯕꯅꯤꯅ ꯁꯥꯕꯅꯤꯅꯀꯣ ꯀꯣꯛꯁꯦ ꯊꯥꯗꯕꯝ ꯂꯩꯇ꯭ꯔꯤꯕ ꯁꯧꯒ꯭ꯔꯤꯒꯤ ꯁꯧꯒ꯭ꯔꯤꯒꯤ ꯋꯥꯈꯟꯗ ꯉꯥꯛꯇ ꯑꯗꯨꯝ ꯂꯩ ꯔꯦ ꯑꯥ ꯑꯥ ꯑꯗꯨꯅꯤꯅꯦ ꯑꯣꯏꯔꯝꯒꯤꯅꯤ ꯁꯧꯒ꯭ꯔꯤꯒꯤ ꯑꯦꯟꯖꯥꯡ ꯉꯥꯛꯇ ꯗꯨꯝ ꯂꯩꯒ꯭ꯔꯦ ꯑꯩꯗꯤ ꯇꯨꯝꯂꯦ ꯆꯔꯦ ꯎꯝ ꯁꯧꯒ꯭ꯔꯤ ꯋꯥꯈꯜꯗ ꯗꯨꯝ ꯈꯜꯂꯒ ꯑꯗꯨꯝ ꯂꯩꯔꯝꯃꯅꯦꯕ ꯍꯣꯏ ꯑꯗꯨꯒꯤ ꯋꯥꯈꯟ ꯈꯠꯇ ꯂꯩꯔꯦ ꯈꯟꯅꯤꯉꯥꯢ ꯄ ꯂꯩꯈꯤꯗ꯭ꯔꯦ ꯑꯗꯨꯅꯦꯃꯤ ꯁꯧꯒ꯭ꯔꯤꯒꯤ ꯋꯥꯈꯟ ꯉꯥꯛꯇ ꯈꯟꯕꯗꯨꯒꯤ ꯃꯝꯕ ꯇꯨꯝꯃꯝꯗꯝꯁꯨ ꯁꯧꯒ꯭ꯔꯤ ꯁꯧꯒ꯭ꯔꯤ ꯍꯥꯏꯅ ꯍꯥꯏꯔꯛꯑꯃꯅꯦꯕ ꯑꯗꯨꯝ ꯍꯣꯢ ꯁꯧꯒ꯭ꯔꯤ ꯁꯧꯒ꯭ꯔꯤ ꯋꯥꯔꯤ ꯉꯥꯛꯇ ꯑꯣꯢꯔꯦ ꯃꯝꯕꯗꯩ ꯃꯪꯗꯒꯥꯖꯦ ꯁꯧꯒ꯭ꯔꯤꯒ ꯆꯥꯛ ꯇꯝꯕ꯭ꯔꯥ ꯀꯔꯤ ꯃꯊꯦꯜ ꯆꯥꯖꯤꯔꯥ ꯊꯨꯝ ꯈꯔꯥ ꯀꯟꯖꯤꯔꯥ ꯀꯜꯂꯣꯢꯖꯤꯔ ꯃꯣꯔꯣꯛ ꯈꯔꯥ ꯀꯟꯖꯤꯔꯥ ꯀꯥꯏꯅ ꯃꯝ ꯍꯣꯏ ꯇꯨꯝꯕ ꯃꯇꯝꯗ ꯃꯝꯕ ꯃꯇꯝꯗꯁꯨꯀꯣ ꯁꯧꯒ꯭ꯔꯤ ꯁꯧꯒ꯭ꯔꯤꯒꯤ ꯋꯥꯈꯟ ꯉꯥꯛꯇ ꯈꯟꯗꯨꯅ ꯂꯩꯔꯦ ꯑꯩꯗꯤ ꯑꯇꯩ ꯈꯟꯗ꯭ꯔꯦ ꯇꯨꯝꯐꯝ ꯆꯥꯐꯝ ꯈꯪꯗ꯭ꯔꯦꯕ ꯍꯣꯏ ꯇꯨꯝꯕꯝ ꯆꯥꯐꯝ ꯈꯪꯗꯦ ꯁꯧꯒ꯭ꯔꯤꯒꯤ ꯋꯥꯈꯟ ꯗ ꯍꯦꯔ ꯑꯗꯨꯕꯨ ꯉꯁꯤꯗꯤ ꯈꯜꯂꯝꯃꯔꯣꯏ ꯈꯪꯏ ꯌꯦꯟ ꯆꯥꯔꯕꯅꯤꯅ ꯌꯦꯟ ꯌꯦꯟ ꯍꯥꯢꯅ ꯑꯃꯨꯛ ꯂꯩꯔꯝꯃꯅꯤ ꯑꯦ ꯍꯦ ꯍꯣꯔꯦꯟ ꯑꯃꯨꯛ ꯁꯧꯒ꯭ꯔꯤ ꯊꯣꯡꯉꯅꯤꯌꯦ ꯑꯁ ꯈꯥꯃꯦ ꯈꯥꯃꯦꯟ ꯑꯈꯥꯕꯗꯨꯒ ꯀꯣ ꯑꯣ ꯀꯥꯡꯁꯣꯏ ꯊꯣꯡꯗꯣꯏꯕ ꯑꯗꯣ ꯍꯥꯎꯕꯅꯦꯕ ꯑꯂꯨ
ꯑ ꯑꯃ ꯊꯝꯂꯛ ꯑꯣ ꯌꯥꯝꯅ ꯄꯤꯕ ꯍꯥꯎꯇꯦꯗ ꯑꯗꯨꯒꯤ
ꯑꯗꯨ ꯊꯣꯡꯉꯦ ꯑꯗꯣ ꯉꯁꯤꯗꯤ ꯀꯔꯤ ꯊꯕꯛ ꯂꯩꯕ꯭ꯔꯣ ꯉꯁꯤꯕꯣ ꯊꯕꯛ ꯂꯩꯇꯦ ꯂꯝ
ꯑꯗꯨꯝ ꯃꯄꯥꯟꯗ ꯑꯣꯏꯖꯨ ꯑꯗꯨꯝ ꯈꯛꯇ ꯂꯩꯕ꯭ꯔꯣ ꯌꯨꯝ
ꯍꯥ ꯑꯥꯎ ꯍꯦꯛꯇ ꯌꯦ ꯑꯣ ꯍꯦꯛꯇꯗꯨꯝ ꯌꯨꯝꯗ ꯃꯗꯣꯝꯒꯗꯨꯝ ꯈꯛ ꯂꯩꯕꯅꯦꯕ
ꯍꯣꯏ
ꯍꯜꯂꯣ ꯇꯥꯕ꯭ꯔꯣ ꯃꯈꯣꯟꯁꯦ ꯐ ꯐꯔꯠ ꯐꯔꯠ ꯐꯔꯠ ꯇꯧꯋꯤꯅꯦ ꯀꯩꯅꯣ
ꯑꯃ ꯑꯗꯨꯒꯤꯔ ꯈꯪꯗꯦ ꯃꯔꯥꯛ ꯑꯃꯨꯛꯀ ꯇꯥꯏ ꯍꯧꯖꯤꯛ ꯇꯥꯗ꯭ꯔꯦ ꯑꯃꯨꯛꯀ ꯍꯜꯂꯣ ꯑꯣ ꯑꯃꯨꯛꯀꯇꯥꯔꯦ ꯍꯥꯥ ꯑ ꯅꯪꯒꯤ ꯑꯣꯏꯔꯝꯒꯅꯤ ꯑꯩꯒꯤꯗꯤ ꯄꯨꯔꯥ ꯐꯨꯜꯅꯤ ꯂꯩꯔꯤꯁꯦ
ꯉꯔꯥꯟ ꯅꯨꯡꯗꯥꯡ
ꯑꯩꯒꯤꯗꯤ ꯐꯖꯅ ꯂꯩ